ꯍꯜꯂꯣ ꯆꯥꯛ ꯆꯥꯔꯕꯣ
ꯆꯥꯔꯦ ꯅꯪꯗꯤ
ꯑꯩꯁꯨ ꯇꯣꯛꯇ ꯉꯥꯏꯔꯤ
ꯑꯥ
ꯀꯩ ꯏꯟꯁꯥꯡ ꯆꯥꯒꯦ
ꯑꯩ ꯉꯁꯤꯁꯦ ꯑꯂꯨꯒ ꯌꯦꯟꯗꯦꯝ ꯑꯗꯨꯒ ꯊꯥꯡꯖꯤꯟ ꯃꯦꯠꯄ ꯆꯥꯏ ꯅꯪꯗꯤ
ꯎꯝ ꯎꯠꯇꯤꯒ ꯏꯔꯣꯟꯕꯒ ꯆꯥꯏ ꯌꯣꯏ ꯎꯠꯇꯤ ꯑꯗꯨꯝ ꯆꯥ ꯑꯣ ꯑꯩ ꯎꯠꯇꯤ ꯊꯣꯡꯈ꯭ꯔꯦ ꯑꯗꯨꯝ ꯊꯣꯡꯕꯗꯤ ꯑꯅꯤꯔꯛ ꯑꯍꯨꯝꯂꯛ ꯑꯗꯨꯃꯥꯏꯅ ꯊꯣꯡꯉꯤ ꯑꯁꯪꯕꯗꯣ ꯈꯪꯕ꯭ꯔꯥ
ꯑꯥ
ꯄꯥꯡꯈꯣꯛꯅ ꯊꯣꯡꯕꯗꯣ ꯑꯗꯨ ꯑꯅꯤꯔꯛ ꯊꯣꯡꯈ꯭ꯔꯦ ꯑꯗꯨꯒ ꯃꯪꯒꯜꯒꯤ ꯑꯃꯨꯔꯛꯂ ꯀꯌꯥꯅꯣ ꯃ ꯊꯣꯡ ꯑꯃꯨꯔꯛꯂ ꯅꯤꯔꯛꯂꯣ ꯀꯥꯎꯈ꯭ꯔꯦ ꯑꯗꯨꯃꯥꯏꯅ ꯊꯣꯡꯉꯤ ꯆꯦ ꯍꯩꯕ꯭ꯔꯣ ꯊꯣꯡꯕ
ꯑꯁ ꯑꯩꯗꯤ ꯀꯩ ꯊꯣꯡꯕ ꯍꯩꯇꯦ ꯑ ꯑꯩꯕꯥꯎꯗ ꯇꯣꯡꯗ꯭ꯔꯤꯕꯅꯤꯅ
ꯑꯗꯨꯝꯗꯤ ꯆꯥꯕ꯭ꯔꯥ ꯌꯨꯝꯗ
ꯍꯣꯏ ꯆꯥꯏ ꯏꯃꯥ ꯏꯃꯥ ꯃꯣꯏꯗꯤ ꯎꯇꯤ ꯊꯣꯡꯕ ꯌꯥꯝ ꯍꯩ ꯑꯩꯗꯤ ꯍꯩꯇꯦ
ꯀꯩ ꯀ ꯑꯗꯨꯝ ꯎꯠꯇꯤ ꯀꯩ ꯀꯔꯝꯕ ꯊꯣꯒꯦ ꯑꯁꯪꯕ ꯊꯣꯡꯕ꯭ꯔꯥ ꯃꯪꯒꯜꯒꯤ ꯑ ꯍꯪꯒꯥꯝꯄꯥꯥꯟ
ꯑꯁꯪꯕ ꯑꯗꯨꯝꯁꯨ ꯊꯣꯡꯉꯦ ꯑꯗꯨꯒꯅ ꯑꯥ ꯀꯩꯅꯣ ꯃꯪꯒꯟ ꯍꯥꯞꯄꯗꯨꯁꯨ ꯊꯣꯡꯉꯦ
ꯑꯥ ꯆꯒꯦꯝꯗꯤ ꯆꯒꯦꯝ ꯄꯣꯝꯕꯗꯣ ꯍꯋꯥꯏꯖꯥꯔꯒ
ꯀꯔꯝꯕꯅ ꯍꯦꯟ ꯄꯥꯝꯒꯦ
ꯈꯪꯗꯦꯗ ꯑꯩ ꯆꯒꯦꯝ ꯄꯣꯝꯕꯗꯤ ꯑꯩ ꯌꯥꯝꯗꯤ ꯄꯥꯝꯗꯦ ꯑꯗꯣ ꯉꯥꯅꯨꯒꯤ ꯆꯒꯦꯝ ꯄꯣꯝꯕꯗꯤ ꯄꯥꯝꯃꯦꯕꯀꯣ ꯑꯗꯣ ꯑꯇꯩꯗꯤ ꯄꯥꯝꯗꯦ ꯎꯇꯤꯗꯤ ꯍꯥꯎꯋꯦ ꯅꯣꯏꯒꯤ ꯎꯇꯤꯁꯦ ꯀꯩꯅꯣ ꯀꯔꯤ ꯍꯥꯏꯕ꯭ꯔꯥ ꯑꯃ ꯂꯩꯑꯦꯅꯦ ꯎꯝ ꯑꯩ ꯅꯍꯥꯟ ꯅꯍꯥꯟꯗꯣ ꯑꯩ ꯌꯨꯝ ꯊꯪꯅꯕ ꯏꯅꯦ ꯑꯃ ꯂꯩꯌꯦꯕꯀꯣ ꯃꯥꯗꯨ ꯍꯥ
ꯎꯁꯣꯏ ꯍꯥꯞꯄꯗꯨꯔꯣ
ꯑꯣ ꯎꯁꯣꯏꯁꯨ ꯍꯥꯞꯄꯦ ꯃꯥꯗꯣ ꯀꯩꯅꯣꯗꯒꯤ ꯂꯩ ꯂꯩꯔꯛꯄꯅꯦꯕꯀꯣ ꯃꯥ ꯎꯁꯣꯞ ꯍꯥꯏꯕ꯭ꯔꯥ ꯀꯩꯅꯣ ꯇꯧꯕ ꯃꯥꯜꯂꯦ
ꯎꯝ ꯎꯝ ꯎꯁꯣꯞ
ꯎꯝ ꯑꯗꯨꯗꯒꯤ ꯂꯧꯔꯛꯄꯅꯦꯕꯀꯣ ꯎꯠꯇꯤ ꯃꯥ ꯄꯨꯔꯛꯑꯦꯕ ꯑꯗꯣ ꯍꯥꯎꯋꯦ ꯑꯗꯨꯒ ꯅꯍꯥꯟ ꯅꯍꯥꯟꯗꯁꯨ ꯑꯩꯈꯣꯏ ꯌꯨꯝꯕꯨ ꯌꯨꯝꯕꯨ ꯃꯣꯏꯒꯤ ꯀꯩꯅꯣꯗꯨꯁꯨ ꯊꯣꯡꯉꯦꯕꯀꯣ ꯎꯠꯇꯤꯗꯣ
ꯑꯥ
ꯍꯥꯎꯋꯦ ꯎꯠꯇꯤꯗꯣ ꯃꯣꯏꯅ ꯊꯣꯡꯕꯗꯣ
ꯎꯇꯤ ꯎꯇꯤꯁꯦ ꯊꯣꯡꯕ ꯌꯥꯝꯅꯗꯤ ꯂꯨꯗꯦꯗ ꯑꯩꯁꯨ ꯀꯩꯅꯣꯗꯒꯤ ꯑꯗꯨꯝ ꯑꯌꯥꯝꯕ ꯌꯦꯡꯉ ꯊꯣꯡꯉꯦꯕ ꯐꯣꯟꯗꯒꯤ ꯑꯣꯏꯅ ꯃꯣꯏ ꯊꯣꯡꯉꯒ ꯊꯥꯒꯠꯂꯛꯄꯗꯣ ꯑꯗꯨꯗꯒꯤ ꯑꯗꯨꯝ ꯇꯝꯕꯅꯦ ꯈꯔ ꯈ
ꯑꯦ ꯇꯝꯐꯥꯎ ꯇꯝꯗꯦꯗꯤ ꯀꯩꯅꯣ ꯇꯥꯟꯕꯒꯤꯔ ꯈꯪꯅꯦꯦ ꯇꯤꯒꯨꯝꯅ ꯊꯧꯅꯤꯉꯥꯏꯁꯦ
ꯎꯝ ꯑꯗꯨ ꯑꯗꯨ ꯑ ꯎꯇꯤꯒꯨꯝꯕꯗꯤ ꯑꯗꯨꯝ ꯃꯆꯜꯒꯨꯝꯕꯗꯣ ꯃꯌꯥꯝ ꯌꯥꯝꯃꯤꯗꯅ ꯍꯥꯏꯗꯤ ꯃꯔꯣꯏ ꯃꯔꯣꯏꯗꯨꯁꯨ ꯌꯥꯝ ꯇꯧꯗ꯭ꯔꯗꯤ ꯍꯥꯎꯇꯦꯕ ꯑꯗꯨꯗꯨꯅ ꯃꯔꯣꯏꯒꯨꯝꯕ ꯃꯌꯥꯝ ꯌꯥꯝꯃꯒ ꯑꯣꯏꯅ ꯑꯍꯥꯎꯕꯩ ꯋꯥꯅꯤ ꯃꯥꯒꯤ ꯊꯣꯡꯕꯩ ꯃꯆꯜꯗꯣ ꯈꯔ ꯊꯤꯔꯒ ꯑꯗꯨꯝ ꯈꯪꯗꯦ ꯎꯇꯤꯗꯤ ꯄꯪꯍꯥꯞꯁꯨ ꯍꯥꯞꯄꯒꯦꯀꯣ ꯑꯗꯨꯣ ꯈꯪꯗꯦ ꯑꯩꯗꯤ ꯃꯔꯣꯏꯒꯨꯝꯕ ꯄꯪꯕꯦ ꯇꯥꯟꯗꯤꯠ ꯇꯂꯦ ꯑꯗꯨ ꯀꯩꯀꯩ ꯊꯣꯡ ꯍꯥꯏꯔꯤꯁꯦ
ꯀꯔꯤ
ꯀꯩꯀꯩ ꯊꯣꯡꯕ ꯍꯥꯏꯒꯦꯕ
ꯑꯁ ꯈꯪꯗꯦꯗ ꯑꯩꯗꯤꯀꯣ ꯌꯨꯝꯗ ꯆꯠꯂꯁꯨ ꯎꯝ ꯆꯥꯛ ꯆꯥꯛ ꯏꯟꯁꯥꯡ ꯄꯥꯛ ꯊꯣꯡꯗꯕꯅꯤꯅ
ꯎꯝ
ꯈꯪꯗꯦ ꯏꯆꯦ ꯃꯣꯏꯅ ꯁꯨꯝ ꯇꯧꯕ ꯊꯕꯛꯇꯨ
ꯑꯥ
ꯇꯔ
ꯑꯗ ꯎꯝ ꯆꯦꯍꯣꯏꯒꯤꯗ ꯀꯩꯅꯣ ꯌꯦꯟ ꯊꯣꯡꯕꯁꯦ ꯎ ꯐꯨꯠꯂꯒ ꯑꯣꯏꯅ ꯊꯣꯡꯉꯦ ꯍꯥꯏꯌꯦꯆꯣꯏ ꯊꯣꯡꯕ꯭ꯔꯣ ꯅꯠꯇ꯭ꯔꯒꯅ ꯑꯗꯨꯝ ꯊꯥꯎ ꯉꯧꯔꯒ ꯃꯆꯨ ꯑꯗꯨꯝ ꯍꯥꯞꯄꯒ ꯇꯤꯜꯍꯧ ꯆꯅꯝ ꯇꯧꯔꯒ ꯍꯥꯞꯄ ꯊꯣꯡꯕꯗꯣ ꯑꯗꯨꯃꯥꯏꯅ ꯊꯣꯡꯕ꯭ꯔꯥ
ꯍꯨꯠꯂꯒꯁꯨ ꯊꯣꯡꯉꯦ ꯑꯗꯨꯗ ꯍꯧꯖꯤꯛꯀꯥꯟꯗꯤ ꯊꯥꯎ ꯉꯥꯎꯔꯒ ꯊꯣꯡꯕꯗꯣ ꯑꯗꯨꯃ ꯌꯥꯒꯗ
ꯎꯝ
ꯐꯨꯠꯂꯒ ꯊꯣꯡꯕꯗꯨꯗꯤ ꯀꯩꯅꯣ ꯂꯣꯀꯦꯜꯒꯤ ꯌꯦꯟꯗꯣ ꯑꯗꯨꯒꯨꯝꯕꯗꯤ ꯐꯨꯠꯂꯒ ꯊꯣꯡꯉꯦꯕꯀꯣ ꯑꯗꯨ ꯕ꯭ꯔꯣꯏꯂꯔꯒꯨꯝꯕꯗꯤ ꯐꯨꯠꯂꯒ ꯊꯣꯡꯗꯦ ꯑꯗꯨꯗꯤ ꯅꯧꯋꯦꯦꯛꯇ ꯊꯪꯉꯀꯣ
ꯑꯣ ꯑꯉꯥꯡ ꯑꯃ ꯂꯩꯌꯦꯕ ꯑꯗꯨꯗꯨꯅ ꯃꯣꯏꯒꯤ ꯍꯥꯏꯗꯤ ꯇ꯭ꯔꯦꯗꯤꯁꯅꯦꯜꯒꯤ ꯑꯣꯏꯅ ꯊꯣꯡꯕꯗꯣ ꯑꯗꯨꯗꯣ ꯎꯝ ꯍꯨꯠꯂꯒ ꯑꯣꯏꯅ ꯊꯣꯡꯉꯦ ꯍꯥꯏꯕ ꯃꯣꯏꯒꯤ ꯊꯥꯎ ꯉꯧꯗꯦꯅ
ꯎꯝ ꯎꯝ ꯎꯝ ꯇꯣꯉꯥꯟꯅ ꯇꯣꯉꯥꯟꯅ ꯂꯩꯔꯝꯒꯅꯤ ꯍꯥꯏꯗꯤ ꯂꯩꯀꯥꯏ ꯂꯩꯀꯥꯏ ꯀꯩꯅꯣ ꯈꯨꯟ ꯈꯨꯟ ꯃꯥꯟꯅꯗꯕꯅꯤꯅꯀꯣ ꯀꯔ ꯃꯅꯦ
ꯑꯗꯨ ꯑꯣꯏꯗꯤ ꯊꯥꯎ ꯉꯔꯒ ꯇꯧꯕꯗꯨꯅ ꯍꯦꯟꯅ ꯆꯥꯅꯤ ꯀꯥꯡꯁꯣꯏꯗꯤ ꯑꯗꯨꯝ ꯆꯥꯕ꯭ꯔꯥ ꯌꯦꯟꯒꯤ ꯑꯃ ꯊꯥꯎ ꯉꯧꯗꯕꯤꯗ ꯃꯆꯨꯒ ꯀꯩ ꯀꯔꯤ ꯂꯣꯏꯅ ꯃꯣꯔꯣꯛꯀ ꯂꯣꯏ ꯊꯥꯛꯑꯒ ꯑꯗꯨꯝ ꯁꯧꯍꯟꯕꯗꯣ
ꯆꯥꯏ ꯇꯥꯏ
ꯎꯝ ꯑꯗꯨꯗꯣ ꯍꯣꯁꯇꯦꯜ ꯂꯩꯔꯀꯥꯟꯗꯗꯤ ꯌꯥꯝ ꯆꯥꯔꯛꯑꯦ ꯌꯨꯝꯗꯗꯤ ꯑꯃꯨꯛ ꯆꯥꯅꯤꯡꯗꯦ ꯍꯣꯁꯇꯦꯜꯗꯗꯤ ꯑꯩꯈꯣꯏꯁꯨ ꯊꯥꯎ ꯉꯧꯕ ꯑꯃ ꯂꯩꯇꯕꯒꯤ ꯀꯣ ꯑꯗꯨꯝ ꯕꯣꯏꯂꯔꯒꯨꯝꯕꯗ ꯇꯧꯕꯒꯤ ꯊꯥꯎ ꯉ ꯉꯧꯗꯕꯤꯗ ꯑꯗꯨꯝ ꯁꯧꯍꯜꯂꯒ ꯃꯣꯏꯗꯣ ꯕꯣꯏꯜ ꯇꯧꯍꯜꯂꯒ ꯑꯗꯨꯝ ꯆꯥꯈꯤꯕꯒꯤ ꯑ ꯈꯪꯗꯦ ꯍꯣꯁꯇꯦꯜꯗ ꯂꯩꯔꯗꯤ ꯑꯗꯨꯝ ꯍꯥꯎꯋꯦ ꯌꯨꯝꯗꯅ ꯑꯃꯨꯛ ꯆꯥꯅꯤꯡꯗꯦ
ꯍꯥꯏꯕꯗꯣ ꯍꯣꯁꯇꯦꯜꯗꯣ ꯂꯩꯕꯗꯤ ꯂꯣꯏ ꯍꯥꯎ ꯍ ꯑꯗꯨ ꯑꯣꯏꯔꯝꯅꯤꯅꯦ
ꯃꯥꯅꯦ ꯑꯁ ꯑꯗꯣ ꯎꯝ ꯈꯪꯗꯦꯔ ꯆꯥꯎꯕ ꯆꯦꯍꯣꯏ ꯀꯩꯅꯣ ꯏꯆꯤꯜ ꯏꯅꯥꯎꯗꯣ ꯀꯌꯥ ꯂꯨꯍꯣꯡꯈ꯭ꯔꯒꯦ
ꯑ ꯑꯩꯒꯤ ꯏꯆꯦ ꯑꯅꯤꯗꯤ ꯂꯨꯍꯣꯡꯈ꯭ꯔꯦ ꯑꯗꯣ ꯏꯌꯥꯝꯕ ꯑꯃꯗꯤ ꯂꯩ ꯑꯗꯨ ꯃꯥꯗꯤ ꯀꯩꯅꯣ ꯅꯨꯄꯤ ꯊꯤꯗ꯭ꯔꯤꯒ
ꯑꯣ ꯑꯣ ꯑꯗꯨꯝ ꯆꯍꯣꯏꯒ ꯅꯛꯅ ꯄꯥꯟꯕ꯭ꯔꯣ ꯌꯨꯝ ꯂꯥꯞꯅ ꯄꯥꯟꯕ꯭ꯔꯥ
ꯀ ꯏꯆꯦ ꯑꯃꯗꯤ ꯑꯍꯥꯟꯕꯗꯤ ꯂꯥꯞꯄꯦ ꯂꯥꯛꯑꯦ ꯑꯩꯈꯣꯏ ꯈꯨꯟꯒꯤ ꯃꯅꯥꯛꯇꯅꯦꯕꯀꯣ
ꯑꯣ
ꯑꯗꯨꯒ ꯏꯆꯦ ꯑꯃꯅ ꯎꯝ ꯀꯩꯅꯣꯗ ꯑꯁꯤ ꯀꯩꯅꯣ ꯑꯁꯤ ꯏꯝꯐꯥꯜꯒꯤ ꯑꯦꯔꯤꯌꯥ ꯑꯗꯨꯅꯦꯕ ꯃꯥꯅ ꯄꯥꯟꯕꯗꯣ
ꯑꯣ ꯑꯗꯨꯗꯤ ꯑꯗꯨꯝ ꯃꯣꯏꯗꯁꯨ ꯆꯠꯄꯨꯔꯣꯠꯇꯦ ꯑꯩꯈꯣꯏꯗꯨꯅ ꯂꯩꯕꯅꯤꯅ
ꯎꯝ ꯆꯠꯃꯦ ꯃꯣꯏꯗꯣ ꯄꯨꯈ꯭ꯔꯤ ꯄꯨꯈ꯭ꯔꯤꯒꯨꯝꯕꯗ ꯎꯝ ꯑ ꯉꯥꯗꯣ ꯉꯥ ꯃꯔꯛ ꯃꯔꯛꯇ ꯐꯥꯏꯌꯦꯕ ꯑꯗꯨꯒꯤ
ꯑꯣ
ꯄꯨꯈ꯭ꯔꯤꯒꯤ ꯏꯁꯤꯡ ꯀꯪꯍꯜꯂꯒ ꯉꯥ ꯐꯥꯕꯗꯣ
ꯐꯥꯝꯗꯩꯔ
ꯍꯣꯏ
ꯑꯣ ꯑꯣ
ꯑꯗꯨꯗ ꯆꯠꯂꯦ ꯑꯗꯨꯒ ꯅꯍꯥꯟꯁꯨ ꯑꯂꯨꯗꯣ ꯑꯂꯨ ꯀꯩꯅꯣ ꯂꯣꯛꯄ ꯍꯥꯏꯕ꯭ꯔꯥ ꯀꯔꯤꯔꯥ ꯇꯧꯕꯗꯣ
ꯎꯝ ꯑꯂꯨ ꯇꯥꯟꯕ
ꯑꯥ ꯑ ꯑꯂꯨ ꯇꯥꯟꯕ ꯑꯗꯨ ꯆꯠꯂꯦ
ꯎꯝ
ꯃꯣꯏ ꯊꯄꯛ ꯂꯩꯔꯗꯤ ꯑꯗꯨꯨꯝ ꯆꯠꯂꯦꯗ ꯍꯥꯏꯗꯤ ꯅꯛꯇꯤ ꯅꯛꯑꯦꯕꯀꯣ ꯁꯤ ꯑꯩꯈꯣꯏ ꯍꯧꯖꯤꯛ ꯕꯔꯥ ꯂꯩꯕꯒ ꯃꯣꯏꯒꯤ ꯌꯨꯝꯗꯣ ꯀꯩꯅꯣ ꯒꯥꯔꯤꯅꯗꯤ ꯆꯠꯂꯦ ꯑꯗꯨ ꯑꯣꯏꯔꯁꯨ ꯄꯨꯡ ꯑꯃ ꯐꯥꯗꯦꯕ ꯆꯠꯄꯗꯨꯣ
ꯑꯣ ꯑꯣ ꯑꯣ ꯎꯝ ꯆꯦꯍꯣꯏ ꯀꯩꯅꯣ ꯍꯥꯏꯗꯤ ꯏꯆꯦ ꯑꯩꯈꯣꯏꯅ ꯍꯧꯖꯤꯛ ꯂꯩꯔꯤꯕ ꯕꯔꯥꯗꯨꯗꯒꯤ ꯑ ꯌꯨꯝ ꯐꯥꯎ ꯆꯠꯀꯁꯦ ꯄꯨꯡ ꯀꯌꯥꯃꯨꯛ ꯑꯣꯏꯒꯦ
ꯂꯝꯕꯤꯗꯨ ꯐꯔꯗꯤ ꯄꯨꯡ ꯑꯅꯤ ꯑꯅꯤꯔꯥ ꯑꯗꯨꯝꯗꯤ ꯆꯠꯂꯦ
ꯌꯨꯝꯐꯥꯎ
ꯎꯝ
ꯑꯣ ꯑꯗꯨꯗꯤ ꯅꯛꯏꯀꯣ ꯌꯥꯝ ꯂꯥꯞꯄꯗꯤ ꯑꯣꯏꯗꯦ ꯑꯗꯨꯗꯤ
ꯍꯣꯏ ꯌꯥꯝ ꯂꯥꯞꯄꯗꯤ ꯑꯣꯏꯗꯦ ꯂꯝꯕꯤ ꯅꯨꯡꯉꯥꯏꯇꯕꯅꯤꯅꯀꯣ
ꯎꯝ
ꯑꯗꯨꯅꯦꯕ ꯂꯝꯕꯤꯗꯣ ꯅꯨꯡꯉꯥꯏꯔꯗꯤ ꯑꯗꯨꯝ ꯊꯨꯅ ꯌꯧꯋꯦ ꯌꯨꯝꯁꯦ
ꯎꯝ
ꯑꯗꯨꯒꯤ ꯂꯝꯕꯤꯅ ꯅꯨꯡꯉꯥꯏꯇ꯭ꯔꯗꯤ ꯑꯗꯨꯝ ꯀꯩꯅꯣ ꯊꯨꯅ ꯌꯧꯗ꯭ꯔꯦ
ꯍꯣꯏꯁ ꯈꯪꯗꯦ ꯑꯩꯈꯣꯏ ꯁ꯭ꯋꯥꯏ ꯂꯝꯕꯤꯁꯦ ꯈꯔ ꯅꯨꯡꯉꯥꯏꯅ ꯐꯖꯅ ꯇꯧꯔꯗꯤ ꯑꯁ ꯐꯖꯅ ꯑꯗꯨꯝ ꯆꯠꯄ ꯌꯥꯔꯅꯤꯀꯣ
ꯑꯗꯨꯅꯦ
ꯍꯥ ꯆꯦ ꯍꯣꯏ ꯑꯥ ꯌꯨꯝꯗ ꯎꯝ ꯀꯤꯍꯣꯝꯒꯨꯝꯕ ꯊꯥꯕ ꯇꯧꯕ꯭ꯔꯣ
ꯀꯍꯣꯝꯗꯤ ꯊꯥꯗꯦ ꯑꯩꯈꯣꯏ
ꯎꯝ ꯑꯩꯈꯣꯏ ꯁ꯭ꯋꯥꯏꯗ ꯆꯤꯡ ꯂꯩꯑꯦꯕꯀꯣ ꯑꯩꯈꯣꯏ ꯁꯤꯗꯩ ꯈꯔ ꯀꯥꯈꯠꯂꯒ ꯃꯣꯏ ꯀꯤꯍꯣꯝꯒꯨꯝꯕ ꯃꯌꯥꯝ ꯊꯥꯕꯗꯣ ꯌꯦꯡ ꯕꯨꯗꯤ ꯅꯨꯡꯉꯥꯏꯀꯣ ꯐꯖꯩ ꯑꯩꯗꯤ ꯀꯤꯍꯣꯝ ꯄꯥꯟꯕꯁꯦ ꯌꯦꯡꯕ ꯌꯥꯝ ꯐꯖꯩ
ꯑꯁ ꯑꯩꯗꯤ ꯀꯤꯍꯣꯝꯁꯦ ꯄꯥꯝꯃꯦ ꯍꯥꯏꯇꯥꯔꯦꯅꯦ ꯌꯥꯝ ꯄꯥꯝꯃꯦ ꯀꯤꯍꯣꯝ ꯆꯥꯕꯗꯣ ꯌꯥꯝ ꯍꯥꯎꯋꯦ
ꯑꯩꯁꯨ ꯑꯁ ꯑꯩ ꯀꯤꯍꯣꯝ ꯄꯥꯝꯃꯦ
ꯎꯝ ꯃꯤ ꯑꯇꯩ ꯃꯤ ꯈꯔꯗꯤ ꯀꯤꯍꯣꯝ ꯄꯥꯝꯗꯦ ꯀꯩꯒꯤꯅꯣ ꯈꯪꯗꯦ
ꯎꯝ ꯑꯩꯗꯤ ꯄꯥꯝꯃꯦ ꯍꯟꯗꯛ ꯆꯍꯤꯒꯤ ꯑꯃꯨꯛꯐꯥꯎ ꯆꯥꯗ꯭ꯔꯤ ꯍꯧꯖꯤꯛꯁꯦ ꯀꯤꯍꯣꯝ ꯃꯨꯟꯅꯔꯛꯄꯩ ꯅꯠꯇ꯭ꯔꯥ ꯀꯤꯍꯣꯝ ꯈꯔ ꯈꯔ ꯆꯥꯕ ꯌꯥꯔꯛꯄꯗꯣ
ꯌꯣꯜꯂꯝꯃꯦ ꯃꯣꯏꯁꯨ ꯌꯥꯝ ꯌꯣꯜꯂꯦ ꯁꯤꯗ
ꯑꯥ ꯑꯗꯨ ꯑꯃꯨꯛ ꯈꯔ ꯑꯃꯨꯛ ꯂꯩꯔꯒꯗꯤ ꯑꯃꯨꯛ ꯍꯣꯡꯉꯛꯑꯅꯤꯀꯣ
ꯎꯝ ꯅꯍꯥꯟꯗꯨ ꯀꯦꯖꯤꯗꯔ ꯑꯃ ꯆꯥꯎꯗꯤ ꯆꯥꯎꯋꯦꯕꯀꯣ ꯑꯗꯣ ꯂꯧꯑꯦ ꯑꯗꯣ ꯁꯚꯦꯟꯇꯤ ꯁꯦꯚꯦꯟꯇꯤꯔ ꯍꯥꯏꯅꯦ
ꯀꯤꯍꯣꯝ ꯑꯃꯥꯗꯔꯣ
ꯍꯣꯏ
ꯀꯤꯍꯣꯝ ꯑꯃ ꯑꯗꯨꯗꯤ ꯇꯥꯡꯉꯤꯌꯦ ꯀꯩꯅꯣ ꯍꯧꯖꯤꯛꯁꯦ
ꯇꯥꯡꯉꯦ ꯇꯥꯡꯉꯦ ꯅꯍꯥꯟ ꯅꯍꯥꯟ ꯑꯗꯨ ꯍꯧꯖꯤꯛꯀꯤ ꯊꯥ ꯅꯠꯇꯦꯗ
ꯑꯣ ꯑꯗꯨ ꯑꯩꯈꯣꯏꯅ ꯈꯔ ꯀꯨꯏꯗ꯭ꯔꯤꯀꯥꯟꯗ ꯅꯨꯃꯤꯠ ꯇꯔꯥꯅꯤꯃꯨꯛꯀꯤ ꯃꯃꯥꯡꯗ ꯑꯣꯏꯔꯝꯒꯅꯤ ꯀꯤꯍꯣꯝ ꯌꯥꯡꯈꯩꯒꯤ ꯑꯍꯨꯝ ꯇꯧꯕ ꯍꯥꯏꯍꯧꯋꯦꯕ ꯕꯖꯥꯔꯗ ꯑꯗꯨꯗꯤ ꯈꯤꯇꯪ ꯍꯣꯡꯗꯔꯛꯄ ꯃꯥꯜꯂꯦꯀꯣ ꯍꯧꯖꯤꯛꯁꯦ
ꯎꯝ ꯍꯣꯏ ꯎꯝ ꯎꯝ ꯃꯥꯜꯂꯤ
ꯎꯝ
ꯑꯩꯗꯤ ꯆꯥꯅꯤꯡꯉꯦ ꯍꯩꯗꯤ ꯄꯥꯝꯃꯦ ꯑꯩꯗꯤ
ꯍꯩꯅꯧꯗꯤ
ꯍꯩꯅꯧꯁꯨ ꯍꯣꯏ ꯑꯗꯣ ꯑꯩꯗꯤ ꯌꯨꯝꯗꯁꯦ ꯍꯩꯅꯧ ꯁꯨꯉꯩꯗꯤ ꯂꯤꯆꯤꯁꯨ ꯂꯩꯑꯦꯕꯀꯣ ꯑꯩꯈꯣꯏꯗꯣ ꯑꯗꯨ ꯆꯥ ꯐꯪꯗꯦꯅꯦ ꯑꯩꯗꯤ ꯌꯨꯝ ꯆꯠꯇꯕꯅꯤꯅ ꯑꯗꯨꯝ ꯂꯥꯏꯔꯤꯛ ꯇꯝꯕꯁꯦ ꯀꯩꯅꯣ ꯌꯨꯝꯒꯤ ꯄꯣꯠꯆꯩꯁꯤꯡ ꯆꯥꯕ ꯐꯪꯗꯦ
ꯎꯝ ꯍꯥ ꯍꯥ
ꯑꯩ ꯆꯍꯤ ꯈꯨꯗꯤꯡꯒꯤ ꯆꯥꯕ ꯐꯪꯗꯦꯕ ꯂꯤꯆꯤꯒ ꯍꯩꯈꯥꯒ ꯍꯩꯅꯧꯁꯤꯡꯗꯣ
ꯑꯩ ꯍꯟꯗꯛ ꯆꯍꯤꯒꯤ ꯍꯩꯈꯥ ꯆꯥꯍꯧꯗ꯭ꯔꯤꯕ ꯃꯥꯜꯂꯦ ꯑꯣ ꯍꯣꯁꯇꯦꯜꯗ ꯑꯃꯨꯔꯛ ꯑꯅꯤꯔꯛꯇꯤ ꯆꯥꯔ ꯃꯥꯜꯂꯦ
ꯂꯤꯆꯤ ꯂꯤꯆꯤ ꯃꯌꯥꯝ ꯄꯥꯟꯕꯥ꯭ꯔꯣ
ꯄꯥꯜꯂꯦ ꯍꯣꯏ
ꯑꯩꯗꯤ ꯑꯃꯨꯛꯐꯥꯎ ꯎꯗ꯭ꯔꯤꯌꯦ ꯂꯤꯆꯤ ꯄꯥꯟꯕꯁꯦ ꯐꯖꯔꯝꯒꯅꯦꯉꯨ
ꯎꯝ ꯐꯖꯕꯅꯦ ꯑꯁ ꯑꯩꯈꯣꯏ ꯆꯥꯕ ꯐꯪꯉꯦ ꯍꯥꯎꯋꯦ ꯍꯣꯏ ꯅꯪ ꯆꯥꯗ꯭ꯔꯤꯕꯣ
ꯀꯩꯅꯣꯗꯤ ꯂꯩꯔꯒꯕꯨꯗꯤ ꯆꯥꯏꯑꯕ ꯑꯗꯨꯒ ꯍꯥꯏꯗꯤ ꯑ ꯄꯥꯜꯂꯒꯒ ꯍꯦꯛꯑꯒ ꯆꯥꯕꯗꯣ ꯑꯗꯨꯒꯨꯝꯕꯩ ꯄꯥꯟꯕꯖꯨ ꯎꯗ꯭ꯔꯤꯗ
ꯄꯥꯜꯂꯦ ꯑꯩꯈꯣꯏ
ꯎꯝ
ꯑꯗꯨ ꯑꯩꯈꯣꯏꯒꯤ ꯌꯨꯝꯗꯣ ꯀꯩꯅꯣ ꯂꯤꯆꯤ ꯍꯧꯕꯗꯣ ꯑꯗꯨꯒꯤ ꯃꯅꯥꯛꯇ ꯂꯝꯕꯤꯅꯦꯕꯀꯣ ꯑꯗꯨꯒꯤ ꯑꯉꯥꯡꯁꯤꯡꯅ ꯑꯗꯨꯝ ꯆꯠꯄꯗ ꯃꯣꯏꯅ ꯑꯗꯨꯝ ꯍꯦꯛꯂꯒ ꯆꯥꯕꯅꯦ
ꯑꯗꯨꯒ ꯍꯩꯈꯥꯁꯨꯀꯣ ꯑꯩꯈꯣꯏꯒꯤ ꯑ ꯑꯩꯈꯣꯏꯒꯤ ꯀꯩꯅꯣ ꯖꯒꯥꯗꯅꯦꯕ ꯃꯣ ꯃꯣꯏꯅ ꯂꯝꯕꯤ ꯆꯠꯄꯗꯨ ꯑꯗꯨꯒꯤ ꯍꯥꯏꯅꯧ ꯄꯥꯜꯂꯦꯗꯅ ꯍꯩꯅꯧꯗꯣ ꯑꯃꯨꯛ ꯍꯦꯛꯀꯅꯤ ꯍꯩꯈꯥ ꯄꯥꯜꯂꯦ ꯑꯃꯨꯛ ꯍꯦꯛꯀꯅꯤ ꯑꯗꯨꯅ ꯀꯣꯝꯂꯥꯁꯨ ꯊꯥꯏꯌꯦꯕꯀꯣ ꯑꯩꯈꯣꯏꯗꯣ ꯑꯗꯣ ꯑꯩꯈꯣꯏ ꯑꯩꯈꯣꯏ ꯎꯗ꯭ꯔꯤꯕ ꯀꯣꯝꯂꯥꯗꯣ ꯑꯗꯨ ꯑꯉꯥꯡꯁꯤꯡ ꯑꯉꯥꯡꯁꯤꯡꯅ ꯍꯥꯟꯅ ꯎꯕ ꯋꯥꯅꯤꯗ
ꯀꯣꯝꯂꯥ ꯄꯥꯟꯕꯗꯣ ꯃꯣꯏꯅ ꯍꯥꯟꯅ ꯎꯍꯧꯔꯒꯀꯣ ꯑꯁ ꯂꯣꯢꯔꯦ
ꯀꯣꯝꯂꯥ